ꯍꯜꯂꯣ꯫
ꯍꯜꯂꯣ꯫
ꯇꯥꯗ꯭ꯔꯣ꯫
ꯑ ꯇꯥꯏ ꯇꯥꯏ꯫
ꯅꯪ ꯁ꯭ꯀꯨꯜ ꯆꯠꯇ꯭ꯔꫭꯏ ꯉꯁꯤ ꯀꯩꯒꯤꯅꯣ ꯅꯣꯏ ꯁꯨꯇꯤ ꯊꯥꯔꯤꯁꯦ꯫
ꯀꯅꯥ ꯁꯝꯃꯔ ꯚꯦꯀꯦꯁꯟ ꯑꯣꯏꯕꯒꯤꯅꯦ ꯑꯩꯈꯣꯏ ꯍꯧꯖꯤꯛ꯫ ꯑꯦ ꯁꯥꯆꯟꯁꯦ ꯀꯃꯥꯏꯅ ꯊꯥꯗꯣꯏꯅꯣ ꯁꯝꯃꯔ ꯚꯦꯀꯦꯁꯟ꯫
ꯑꯣꯀꯦ ꯑꯣꯀꯦ
ꯁꯝꯃꯔ ꯚꯦꯀꯦꯁꯟ ꯍꯥꯏꯔꯁꯨ ꯃꯣꯏ ꯀꯨꯏꯗꯦꯗ ꯀꯟ
ꯅꯪ ꯀꯩꯅꯣ ꯇꯧꯗ ꯍꯧꯖꯤꯛ ꯏꯟꯁꯇꯥꯒ꯭ꯔꯥꯝ ꯌꯥꯝ ꯀꯟ ꯄꯥꯏꯗꯕ꯭ꯔꯥ꯫
ꯄꯥꯏꯗ꯭ꯔꯦ꯫
ꯎꯝ ꯑꯩꯅ ꯈꯜꯂꯤꯖꯦ ꯅꯪ ꯌꯥꯝ ꯀꯟꯅ ꯑꯦꯛꯇꯤꯚ ꯑꯣꯏꯗꯦꯅ ꯅꯪ ꯏꯁ꯭ꯇꯣꯔꯤ ꯈꯛꯇꯪ ꯊꯝꯅꯕ ꯀꯩꯅꯣ ꯇꯧꯔꯦ ꯑꯩꯅ ꯆꯤꯆꯦꯒ ꯀꯩꯅꯣꯗ ꯃꯕꯥꯅꯤꯒꯤ ꯀꯩꯅꯣ ꯈꯨꯌꯨꯝꯒꯤ ꯑ ꯒ꯭ꯔꯨꯞ ꯑꯃ ꯁꯦꯝꯃꯒ ꯐꯣꯇꯣ ꯊꯥꯕ ꯃꯦꯔꯤ ꯅꯕꯥꯅꯤ
ꯅꯪꯅ ꯊꯥꯔꯤꯕ꯫ ꯍꯥꯥ ꯅꯪꯅ ꯊꯥꯏ ꯍꯥꯏꯔꯣ ꯍꯥꯏꯔꯅ
ꯆꯤꯆꯦꯒ ꯗꯥꯗꯅꯅꯥꯁ ꯀꯗ ꯊꯥꯔꯤꯕ꯫ ꯃꯣꯏꯗꯤ ꯀꯩ ꯍꯥꯏꯔꯦ꯫ ꯇꯥꯗ꯭ꯔꯣ꯫ ꯍꯜꯂꯣ꯫ ꯍꯦꯜꯂꯦꯅꯥ꯫
ꯇꯥ
ꯑꯥ ꯃ ꯅꯪ ꯃꯈꯣꯟ ꯐꯖꯅ ꯇꯥꯗꯦ꯫
ꯑꯣ ꯐꯖꯤ ꯇꯥꯔꯕ꯫
ꯑ ꯇꯥꯏ ꯇꯥꯏ꯫
ꯑꯣ ꯑꯗꯨ ꯕꯜ ꯀꯩꯅꯣꯒꯤꯅꯦ ꯈ꯭ꯋꯥꯡꯁꯨꯒꯤꯅꯦ ꯀꯩꯅꯣ ꯑꯥ ꯖꯤ ꯇꯨꯞ ꯕꯤ ꯑꯦꯟ ꯕꯤ ꯑꯅꯧꯕ ꯑꯃ ꯀꯩꯅꯣ ꯇꯧꯕꯅꯦ ꯃꯥ ꯌꯥꯎꯕꯅꯦꯕ ꯑꯗꯨ ꯌꯥꯝ ꯅꯨꯡꯉꯥꯏꯕꯅꯦ꯫ ꯅꯣꯛꯅꯤꯡꯕꯅꯦ ꯌꯥꯝ ꯃꯥ ꯀꯥꯇꯨ ꯀꯥꯔꯟꯒꯤꯗꯤ ꯑꯗꯨꯝ ꯇꯧꯖ ꯂꯩꯖꯕꯅꯤꯅ꯫ ꯑ ꯑꯃ ꯀꯩꯅꯣ ꯔꯅꯤꯡꯃꯦꯟꯗ ꯑꯃ ꯈꯔ ꯈ꯭ꯋꯥꯡꯁꯨꯗ ꯌꯥꯝ ꯂꯛꯅꯕ ꯀꯩꯅꯣꯗꯣ ꯈꯔ ꯍꯅꯨꯕ ꯑꯃ ꯌꯥꯎꯕꯗꯣ ꯌꯨꯌꯦꯁꯛꯇꯣ꯫
ꯌꯨꯌꯦꯁꯣꯔ ꯑꯃ ꯀꯩꯅꯣ ꯎꯅꯣ ꯏꯁ꯭ꯄꯦꯛ ꯎꯞꯄꯗꯨꯔꯣ꯫
ꯑꯣꯑꯣꯑꯣ ꯏꯁ꯭ꯄꯦꯛ ꯎꯞꯄꯗꯣ ꯑꯗꯨꯗꯨꯅꯦ ꯑꯗꯨꯒ ꯑꯃ ꯂꯛ ꯔꯤ ꯔꯟꯅꯔꯒꯤ ꯍꯦꯔꯣꯗꯣ ꯈꯪꯕ꯭ꯔꯥ꯫
ꯂꯛꯔꯤ ꯔꯅꯔꯒꯤ ꯍꯦꯔꯣ ꯃꯥ ꯈꯔ ꯃꯁꯥ ꯍꯣꯏ ꯋꯥꯡ ꯆꯥꯎꯋꯦꯕ
ꯍꯣꯏ ꯑꯗꯨꯗꯨꯅꯦ ꯑꯗꯨ ꯈꯋꯥꯡꯁꯨꯅꯦ ꯑꯗꯨꯒ ꯍꯧꯖꯤꯛ ꯍꯧꯖꯤꯛ ꯔꯟꯅꯤꯡ ꯃꯦꯟꯗ ꯑꯃ ꯅꯨꯄꯤ ꯑꯅꯧꯕ ꯑꯃ ꯂꯥꯛꯄꯅꯦꯕ ꯌꯦꯡꯉꯨꯅ ꯑꯗꯨꯗꯨꯒ ꯌꯥꯝ ꯅꯣꯛꯄꯅꯦ ꯄꯨꯔꯥ ꯈꯋꯥꯡꯁꯨꯕꯤꯗꯤ ꯀꯥꯔꯟꯒꯤꯗꯤ ꯀꯩꯅꯣ ꯑꯩ
ꯑꯩꯅ ꯁꯨꯝ ꯊꯦꯡꯅꯕꯗꯗꯤ ꯀꯋꯥꯡꯁꯨꯅꯦ ꯑꯗꯨꯒ ꯗꯤꯌꯣꯅꯦ ꯑꯗꯨꯒ ꯅꯨꯄꯥ ꯑꯇꯣꯞꯄꯗꯨꯅ ꯀꯩꯗꯣ ꯃꯣꯏ ꯑꯍꯨꯝꯒꯤꯗꯣ ꯑꯗꯨꯝ ꯊꯦꯡꯅ ꯂꯩꯌꯦ
ꯑꯗꯨꯁꯨ ꯌꯥꯝ ꯅꯨꯡꯉꯥꯏꯕ ꯑꯗꯨꯅ ꯑꯃꯨꯛ ꯀꯩꯑꯕ ꯑꯥ ꯔꯤꯞ ꯀꯩꯅꯣꯝ ꯃꯌꯥꯝ ꯍꯥꯏꯕꯅꯦ ꯔꯤꯞꯁꯣ ꯒ꯭ꯔꯤꯟ ꯀꯥꯏꯅ ꯌꯥꯝ ꯌꯥꯎꯕꯅꯦ ꯀꯥꯎꯒꯔꯦ ꯃꯃꯤꯡꯗꯨꯗꯤ ꯗꯥꯏꯔꯦꯛ ꯑꯁ ꯑꯩ ꯇꯦꯕ꯭ꯂꯦꯠꯁꯦ ꯑꯩ ꯀꯞꯅꯤꯡꯕ ꯑꯃ ꯌꯥꯎꯋꯦ ꯎꯔ ꯎꯔꯒ
ꯀꯩ ꯑꯣꯏꯅ ꯌꯥꯗꯔꯤꯅꯣ
ꯏꯁꯀ꯭ꯔꯤꯟꯗꯣ ꯀꯩꯅꯣ ꯇꯧꯋꯦꯕ ꯃꯊꯛ ꯋꯥꯏꯗ ꯑꯩꯅ ꯈꯤꯇ ꯈꯤꯇꯪ ꯊꯦꯡꯉꯨꯔꯗꯤꯅꯦ ꯑꯗꯨꯝ ꯏꯁꯀ꯭ꯔꯤꯟꯁꯦ ꯆꯥꯛꯄꯩ ꯇꯥꯏꯞꯇ ꯖꯤꯔꯤ ꯇꯧꯔ ꯂꯩꯔꯅꯤ ꯀꯣꯐꯤ ꯀꯂꯔ ꯑꯗꯨꯗ ꯕ꯭ꯂꯦꯛꯀꯩ ꯀꯥ ꯄꯨꯂꯞ ꯇꯧꯔꯒ
ꯗꯤꯁꯄ꯭ꯂꯦ ꯆꯥꯛꯄꯩ ꯃꯑꯣꯡꯗ ꯇꯧꯕ
ꯍꯣꯏ ꯍꯣꯏ ꯗꯤꯁꯄꯂꯦ ꯆꯥꯛꯄꯩ ꯃꯑꯣꯡꯗ ꯑꯩ ꯄꯦꯟꯕ ꯅꯥꯏꯔꯔꯣꯏ ꯑꯩꯈꯣꯏ ꯃꯥꯅ ꯁꯤꯟꯕ ꯌꯥꯅꯤ ꯍꯥꯏꯗꯤ ꯌꯥꯔꯛꯇ꯭ꯔꯗꯤ ꯁꯤꯅꯦ ꯑꯩꯅ ꯈꯜꯂꯤꯁꯦ ꯄꯩꯁꯥꯥꯁꯦ ꯑꯍꯣꯡꯕꯁꯨ ꯅꯠꯇꯦ
ꯑꯗꯨꯗꯣ ꯅꯪ ꯑꯗꯨꯗ ꯑꯣꯏꯅ ꯁꯤꯟꯕꯗꯣ ꯀꯩ ꯀꯥꯏ ꯍꯥꯏꯅꯣꯕ
ꯁꯤꯟꯕꯗꯣ ꯌꯥꯔꯗꯤ ꯅꯍꯥꯟꯅ ꯁꯤꯜꯂꯅꯤ ꯌꯥꯗꯕꯩꯅꯦ ꯍꯥꯏꯕ ꯃꯣꯏꯅ ꯍꯥꯏꯔꯤꯁꯦ ꯁꯤ ꯀꯣꯜꯂꯕꯅꯤꯅ ꯃꯦꯅꯨꯐꯦꯛꯆꯔꯤꯡ ꯗꯤꯐꯦꯛ ꯅꯠꯇꯕꯅꯤꯅ ꯇꯧꯔꯣꯏꯁꯤꯅꯦꯕ ꯅꯣꯏ ꯅꯁꯥꯅ ꯄꯩꯁꯥ ꯇꯤꯡꯉꯣꯁꯤꯅꯦꯕ ꯍꯣꯏ ꯇꯤꯡꯉꯒꯦ ꯄꯩꯁꯥꯗꯣ ꯀꯃꯥꯏ ꯀꯌꯥ ꯀꯌꯥ ꯆꯪꯗꯣꯏꯅꯣ ꯍꯪꯕꯁꯤꯅ ꯗꯤꯁꯄ꯭ꯂꯦ ꯈꯛꯇꯪ ꯐꯪꯅꯤ ꯑꯗꯨꯒ ꯃꯅꯤꯡꯒꯤ ꯀꯣꯟꯕꯗꯣ ꯃꯅꯤꯡꯁꯨ ꯌꯥꯎꯔꯤꯕꯅꯤꯅ ꯑꯗꯨ ꯃꯅꯤꯡꯒꯤꯗꯣ ꯐꯪꯉꯣꯏ ꯍꯥꯏꯕ ꯍꯥꯏꯗꯤ ꯃꯣꯏ ꯍꯥꯏꯗꯨꯗꯤ ꯀꯩ ꯍꯥꯏꯅꯣ ꯈꯪꯗ꯭ꯔꯕ ꯑꯩꯁꯨ ꯑꯗꯨꯗꯨꯅ ꯃꯅꯤꯡꯒꯤꯗꯣ ꯐꯪꯗꯕꯅꯤꯅ ꯑꯗꯨꯝ ꯀꯩꯅꯣꯗ ꯀꯩ ꯍꯥꯏꯅꯤ ꯊꯥꯔꯗ ꯃꯤ ꯑꯇꯣꯞꯄ ꯍꯥꯏꯇꯥꯔꯦꯅꯦ ꯗꯥꯏꯔꯦꯛ ꯑꯣꯊꯣꯔꯥꯏꯁ ꯇꯧꯕꯤꯗꯣꯏꯅ ꯆꯠꯂ ꯁꯤꯟꯖꯧꯔꯣ ꯍꯥꯏꯕꯒ ꯆꯞ ꯃꯥꯟꯅꯩꯕ ꯑꯗꯨꯃꯥꯏꯅ ꯀꯩꯅꯣ ꯇꯧꯗꯕꯤꯗ ꯆꯠꯂꯒ ꯁꯤꯟꯕ ꯍꯥꯏꯗꯨ ꯀꯩꯅꯣ ꯇꯧꯋꯤꯗꯅ ꯍꯥꯏꯖꯕ ꯋꯥꯠ ꯅꯦ ꯑꯗꯨꯃꯥꯏꯅ ꯑꯃꯝꯛꯇꯪ ꯑꯩ ꯂꯩꯕꯁꯨ ꯀꯨꯏꯗ꯭ꯔꯤꯕꯃꯤꯅ ꯑꯗꯨꯃꯥꯏꯅ ꯑꯝꯇꯪ ꯐꯥꯎꯔꯛꯄꯁꯦ ꯀꯣꯟꯅ ꯅꯨꯡꯉꯥꯏꯔꯛꯇꯦꯗꯅ ꯀꯨꯏꯅ ꯆꯠꯇꯦꯗꯅ
ꯑꯗꯨꯅ ꯅꯪ ꯀꯔꯝ ꯀꯥꯟꯗ ꯊꯣꯛꯀꯦ ꯈꯜꯂꯤꯅꯣ
ꯈꯪꯗꯦ ꯑꯈꯣꯏ ꯃꯥꯗꯤ ꯉꯁꯤ ꯑ ꯈꯟꯅꯔꯛꯀꯗꯕꯗꯨꯁꯨ ꯑꯩ ꯐꯣꯟꯁꯤꯁꯨ ꯑꯃꯨꯛ ꯅꯨꯡꯉꯥꯏꯇ꯭ꯔꯕꯅꯤꯅ ꯀꯩꯅꯣ ꯑꯩꯈꯣꯏ ꯃꯥꯅ ꯍꯥꯏꯁꯤꯗꯤ ꯉꯁꯤ ꯀꯩꯅꯣꯗ ꯊꯥꯔꯛꯑꯒ ꯆꯦ ꯅꯤꯔꯥꯗꯣ ꯆꯪꯉꯛꯄꯗ ꯆꯦ ꯅꯤꯔꯥꯅ ꯑꯃ ꯃꯩꯇꯩ ꯅꯨꯄꯤ ꯂꯩ ꯍꯥꯏꯕꯗꯣ
ꯑꯥ
ꯃꯥ ꯃꯥꯗꯣ ꯀꯩꯅꯣ ꯑꯣꯛꯇꯣꯕꯔꯗ ꯑꯣꯛꯇꯣꯕꯔꯗ ꯑꯥꯒꯁꯇ ꯊꯣꯛꯑꯒ ꯑꯥꯒꯁꯇ ꯑꯗꯨꯝ ꯆꯪꯉꯛꯀꯅꯦꯕ ꯑꯗꯨꯗ ꯄꯤꯔꯛꯀꯦꯌꯦ ꯑꯗꯨꯗ ꯄꯤꯔꯛꯄ ꯍꯥꯏꯁꯦ ꯑꯗꯨꯗꯤ ꯀꯩꯅꯣ ꯃꯇꯝꯗꯨꯐꯥꯎꯗꯤ ꯑꯩꯗꯤ ꯀꯂꯥꯁ ꯌꯥꯎꯗ ꯌꯥꯔꯣꯏꯗꯅ ꯑꯩ ꯀꯂꯥꯁꯁꯤꯁꯨ ꯃꯣꯏꯅ ꯊꯦꯡꯅ ꯑꯗꯨꯝ ꯌꯥꯎꯍꯜꯂꯕꯅꯤꯅ ꯊꯦꯡꯅ ꯌꯥꯎꯕꯅꯤꯅ ꯑꯗꯨ ꯃꯌꯥꯝꯗꯣ ꯑꯩ ꯑꯩ ꯍꯧꯖꯤꯛ ꯕꯦꯛ ꯂꯣꯛ ꯌꯥꯝ ꯂꯩꯌꯦꯕ ꯑꯗꯨ ꯃꯌꯥꯝꯗꯣ ꯐꯨꯒꯠꯄꯗꯣ ꯌꯥꯗꯕꯅꯤꯅ ꯈꯜꯂꯤꯕꯅꯦ ꯊꯣꯛꯑꯁꯦ ꯊꯣꯛꯑꯒꯦ ꯈꯜꯂꯕꯁꯨ ꯈꯪꯗꯦꯗ ꯑꯩ ꯒ꯭ꯌꯥꯟ ꯇꯥꯗꯦ ꯑꯩ ꯆꯦꯆꯦ ꯃꯇꯨꯡꯁꯨ ꯏꯟꯅꯒꯔꯁꯤꯔ ꯈꯜꯂꯤꯅꯦ
ꯍꯥꯏꯗꯤ ꯅꯪ ꯀꯩꯅꯣ ꯑꯦꯛꯖꯥꯝ ꯀꯩꯀꯥ ꯀꯃꯥꯏꯅ ꯇꯧꯕ
ꯑꯦꯛꯖꯥꯝ ꯑꯦꯛꯖꯥꯝ ꯄꯤꯕ ꯈꯛꯇꯪ ꯂꯥꯛꯑꯃꯒ
ꯍꯥꯏꯗꯤ ꯑꯦꯛꯖꯥꯝ ꯄꯤꯕ ꯈꯛꯇꯪ ꯂꯥꯛꯑꯒ ꯂꯩꯕꯅ ꯆꯤꯆꯦ ꯃꯅꯥꯛꯇ
ꯑꯥ
ꯀꯩꯅꯣ ꯇꯧꯔꯒꯦꯔ ꯖꯒꯥꯗꯣ ꯐꯖꯩꯌꯦꯕ ꯑꯗꯨꯝ ꯑꯩ ꯑꯍꯥꯟꯕꯗ ꯂꯧ ꯅꯨꯡꯉꯥꯏꯔꯗ꯭ꯔꯦ ꯀꯩꯁꯥ ꯆꯤꯆꯦꯟ ꯂꯩꯔꯤꯕ ꯖꯒꯥꯗꯨꯗꯤ ꯅꯠꯇꯦ ꯃꯥꯒꯤ ꯊꯪꯅꯔ ꯂꯩꯕ ꯖꯒꯥ ꯍꯥꯏꯇꯥꯔꯦꯅꯦ ꯁꯝꯅ ꯍꯥꯏꯔꯕꯗ ꯑ ꯃꯣꯏꯗꯣ ꯑꯗꯨꯝ ꯀꯃꯥꯏꯅ ꯍꯥꯏꯅꯣ ꯀꯩꯅꯣ ꯁꯤꯂꯣꯛꯗꯃꯨꯛ ꯑꯣꯏ ꯑꯦꯛꯖꯥꯝꯄꯟ ꯄꯤꯕ ꯌꯥꯔꯦ ꯁꯤꯂꯣꯡꯗ ꯌꯥꯝ ꯄꯤꯛꯄꯅꯤꯅ ꯑꯗꯨꯝ ꯀꯔꯤ ꯍꯥꯏꯔꯤ ꯏꯝꯐꯥꯜ ꯑꯦꯔꯤꯌꯥꯒ ꯊꯧꯕꯥꯜ ꯑꯗꯨꯃꯥꯏꯅ ꯊꯪꯅ ꯊꯪꯅ ꯂꯩꯕꯗꯣ ꯑꯩꯈꯣꯏ ꯆꯦꯁꯤꯅ ꯊꯧꯕꯥꯜ ꯑꯦꯔꯤꯌꯥꯗ ꯂꯩꯗꯣꯏꯅꯦꯕ ꯑꯗꯣ ꯀꯩꯅꯣꯗꯨꯅ ꯑ ꯅꯥꯀꯟ ꯅꯥꯀꯟꯗ ꯏꯝꯐꯥꯜ ꯀꯩꯀꯥ ꯃꯌꯥꯝ ꯂꯩꯗꯨꯅ ꯀꯣꯏꯕꯝ ꯂꯥꯛꯄ ꯃꯌꯥꯝ ꯂꯩꯌꯦꯕ ꯑꯗꯨ ꯁꯤꯁꯨ ꯑꯗꯨꯅ ꯑꯃꯨꯛ ꯑꯣꯜꯂꯛꯅꯧ ꯀꯣ ꯑꯣꯏꯕ ꯃꯥ ꯂꯩꯕ ꯖꯒꯥꯗꯣ
ꯎꯝ
ꯑꯣꯜ ꯂꯛꯅꯧꯁꯤꯅ ꯑꯃꯨꯛ ꯊꯥꯏꯅꯒꯤ ꯑꯥꯔꯀꯤꯇꯦꯛꯆꯔ ꯂꯩꯗꯣꯏꯅꯦꯕ ꯅ꯭ꯌꯨ ꯂꯛꯅꯧꯁꯤꯅ ꯑꯃꯨꯛ ꯏꯟꯗꯁꯇ꯭ꯔꯤꯌꯦꯂꯥꯏꯖꯦꯁꯟ ꯑꯅꯧ ꯑꯅꯧꯕ ꯂ ꯑꯣꯏꯌꯦꯕ ꯍ ꯆꯤꯆꯦ ꯂꯩꯗꯨꯏ ꯖꯒꯥꯗꯨꯅ ꯀꯩꯅꯣ ꯑꯣꯜꯂꯛꯅꯧꯅꯦꯕ
ꯑꯗꯣ ꯆꯤꯆꯦ ꯄꯣꯁꯇꯤꯡ ꯇꯥꯕꯗꯣ ꯀꯩꯅꯣ ꯍꯣꯡꯗꯣ ꯅꯠꯇ꯭ꯔ ꯁꯨꯝ
ꯊꯣꯡꯗꯨꯏ ꯅꯇ꯭ꯔꯥꯗꯤ ꯀꯩꯅꯣ ꯍꯥꯏꯁꯦ ꯃꯐꯝꯗꯨꯔ ꯍꯥꯏꯁꯦ ꯈꯣꯡꯗꯣꯏꯅꯤ ꯀꯩꯅꯣ ꯃꯥꯥꯏ ꯀꯩꯅꯣ ꯇꯧꯕꯅꯦ ꯍꯣꯡꯅꯕꯅꯦ ꯃꯣꯏꯒꯤ ꯀꯩꯅꯣ ꯍꯣꯇꯦꯜ ꯄꯤꯔꯛꯏꯗꯣ ꯐꯣꯔꯠ ꯏꯁꯇꯥꯔ ꯍꯣꯇ ꯍꯥꯏꯗꯣ ꯂꯩꯅꯕ ꯑꯗ ꯍꯣꯡꯅꯕ ꯑꯗ ꯍꯣꯡꯉꯒ ꯂꯩꯔꯅꯤꯗꯅ ꯂꯩꯔꯒ ꯃꯥꯒꯤ ꯔꯦꯟ ꯊꯤꯕꯩ ꯃꯇꯝꯗꯨꯒꯤ ꯑꯣꯏꯅ ꯂꯩ ꯍꯟꯕꯩ ꯋꯥꯇꯥꯅꯤꯗ
ꯑꯣ
ꯑꯗꯨ ꯂꯩ ꯀꯩꯅꯣ ꯇꯧ ꯌꯥꯏꯗꯅ ꯃꯍꯦꯛ ꯐꯪꯕꯒ ꯍꯣꯡꯗꯣꯛꯈꯤ ꯌꯥꯅꯕ ꯃꯣꯏ ꯃꯇꯝ ꯄꯤꯕꯅꯦ ꯃꯇꯝ ꯑꯁꯨꯛ ꯄꯨꯛꯂꯩꯌꯣꯅ ꯑꯗꯨꯝ ꯃꯇꯝ ꯍꯦꯛ ꯂꯣꯏꯕꯒ ꯑꯗꯨꯝ ꯃꯣꯏ ꯑꯗꯨꯝ ꯆꯠꯆꯈꯤꯒꯗꯕ
ꯑꯣ ꯆꯤꯆꯦ ꯁꯨꯝ ꯀꯩꯅꯣ ꯍꯧꯖꯤꯛꯀꯤ ꯑꯣꯜꯂꯛꯅꯧꯕꯗꯨꯗꯗꯤ ꯑꯗꯨꯝ ꯂꯩꯗꯨꯗꯤ ꯅꯠꯇꯕ ꯅꯠꯇ꯭ꯔꯣ
ꯍꯧꯖꯤꯛꯐꯥꯎꯒꯤ ꯃꯣꯏ ꯃ ꯊꯕꯛ ꯑꯗꯨꯗ ꯇꯥꯔꯤꯕꯅꯤꯅ ꯑꯗꯨꯗꯤ ꯂꯩꯇꯥꯕꯅꯤ
ꯑꯣ ꯑ ꯑꯗꯨ ꯉꯥꯏꯍꯥꯛꯀꯤꯗꯤ ꯇꯥꯕꯅꯦ ꯑꯗꯣ ꯁꯨꯝ ꯃꯥꯒꯤ ꯊꯕꯛ ꯇꯥꯕꯒꯤꯗꯣ
ꯃꯊꯛ ꯇꯥꯕ ꯍꯥꯏꯁꯦ ꯃꯥ ꯆꯍꯤ ꯑꯃꯐꯧꯗꯤ ꯌꯦꯡꯒꯤꯅꯤꯕ
ꯑꯥ
ꯑꯗꯨ ꯑꯇꯣꯞꯄ ꯀꯝꯄꯅꯤ ꯀꯩꯒꯤꯅꯣꯗꯤ ꯍꯧꯖꯤꯛꯁꯦ ꯑ ꯍꯥꯟꯅꯗꯒꯤ ꯊꯕꯛ ꯇꯧꯔ ꯂꯩꯕ ꯃꯤ ꯇꯣꯏꯅ ꯍꯥꯏꯌꯦꯕ
ꯑꯣ
ꯑꯗꯨꯅ ꯊꯕꯛꯇꯣ ꯇꯧꯔꯝꯃꯤ ꯍꯥꯏꯕꯅꯤꯅ ꯊꯕꯛꯇꯣ ꯇꯧꯔꯦ ꯍꯥꯏꯔꯀꯥꯟꯗ ꯆꯍꯤ ꯑꯃꯒꯤ ꯃꯉꯣꯟꯗ ꯑꯦꯛꯁꯄꯤꯔꯦꯟꯁ ꯂꯩ ꯇꯥꯔꯗꯤ ꯍꯌꯦꯡ ꯀꯩꯅꯣ ꯇꯧꯔ ꯑꯇꯣꯞꯄ ꯀꯝꯄꯅꯤꯗ ꯑꯣꯏꯔꯁꯨ ꯍꯣꯡꯕꯗ ꯗꯔꯀꯥꯔ ꯇꯔꯒ ꯀꯩꯅꯣ ꯇꯧꯔꯣꯏꯗꯅ ꯄ꯭ꯔꯣꯕ꯭ꯂꯦꯝ ꯂꯩꯔꯣꯏꯗꯅ ꯑꯗꯨꯗꯨꯒꯤꯅꯤꯗ ꯁꯠꯂꯥꯎ ꯍꯣꯡꯕ ꯌꯥꯅꯕ ꯀꯩꯅꯣ ꯇꯧꯔꯦꯒꯦꯅ ꯑꯇꯣꯞꯄ ꯀꯝꯄꯅꯤꯒꯤꯗꯤ ꯃꯣꯏꯗꯤ ꯄ꯭ꯔꯥꯏꯚꯦꯠꯀꯤꯗꯤ ꯑꯃꯗ ꯇꯧꯗꯦ ꯄꯩꯁꯥ ꯍꯦꯟꯅꯁꯨ ꯐꯪꯉꯤꯗꯅ ꯑꯗꯨ ꯅꯠꯇ꯭ꯔꯒ ꯀꯩꯅꯣꯒ ꯇꯧꯋꯦ ꯍꯥꯏꯕ ꯃꯣꯏꯗꯣ ꯑ ꯆꯩꯅꯥꯗꯒ ꯕ꯭ꯔꯥꯟꯁ ꯂꯩ ꯍꯥꯏꯕ ꯑꯩꯅꯁꯨ ꯅꯪ ꯁꯣꯏꯗꯅꯒ ꯆꯩꯅꯥꯗꯒ ꯁꯠꯍꯧꯅꯒ ꯀꯩꯅꯣ ꯇꯧꯔ ꯍꯥꯏꯕ ꯊꯥꯔꯛꯑꯗꯤ ꯑꯩ ꯅꯪ ꯃꯇꯨꯡ ꯏꯟꯅꯔꯗꯕꯅꯤ
ꯑꯗꯣ ꯑꯗꯨꯒꯨꯝꯕ ꯕ꯭ꯔꯥꯟꯁ ꯕ꯭ꯔꯥꯟꯁ ꯁꯟꯗꯣꯛꯄ ꯂꯩꯕꯗꯣ ꯀꯩꯅꯣ ꯇꯧꯕ꯭ꯔ
ꯊꯥꯒꯗꯕ ꯑꯦꯅꯤ ꯑꯃꯍꯦꯛꯇꯗ ꯃꯣꯏꯅ ꯊꯥꯕ ꯌꯥꯏ ꯑꯣꯞꯖꯦꯛꯁꯟ ꯑꯝꯇ ꯂꯩꯕ ꯌꯥꯔꯣꯏ ꯃꯣꯏꯁꯦ ꯑꯩ ꯀꯩꯅꯣ ꯊꯥ ꯊꯥꯕ ꯖꯒꯥ ꯆꯠꯀꯗꯕ
ꯑꯣ ꯑꯗꯨ ꯑꯩꯈꯣꯏꯅꯒ ꯀꯩ ꯍꯥꯏꯅꯤ ꯑꯩꯈꯣꯏꯅ ꯄꯥꯝꯖꯕꯗ ꯍꯣꯏ ꯈꯟꯕꯗꯤ ꯌꯥꯗ꯭ꯔꯦꯅ ꯑꯗꯨꯁꯨ ꯁꯨꯃꯥꯏꯅ ꯂꯛꯀꯨꯝꯕꯔꯕ
ꯍꯣꯏ ꯂꯛꯀꯨꯝꯕ ꯃꯣꯏꯅ ꯁꯤꯗ ꯑꯦꯝꯄ꯭ꯂꯣꯌꯤ ꯑꯃ ꯁꯝꯅ ꯍꯥꯏꯔꯕꯗ ꯃꯨꯝꯕꯥꯏꯒꯤ ꯕ꯭ꯔꯥꯟꯁꯇ ꯃꯤꯋꯥꯂꯦ ꯍꯥꯏꯇꯥꯔꯗꯤ ꯊꯥꯖꯟꯈꯤꯇꯥꯥꯔꯦ ꯑꯣ ꯆꯤꯆꯦꯒꯤꯗꯣ ꯃꯥꯏꯗꯣ ꯃꯦꯅꯦꯖꯔꯅꯤꯗꯅ ꯃꯦꯅꯦꯖꯔ ꯃꯆꯥꯅꯦꯕ ꯆꯤꯆꯦꯗꯣ ꯃꯦꯅꯦꯖꯔ ꯃꯆꯥꯅꯤꯅ ꯐꯝꯅ ꯁꯨꯝ ꯀꯥꯈꯠꯂꯒ ꯑꯁꯣꯝ ꯁꯥꯏꯗꯠꯇ ꯃꯥꯥꯅ ꯐꯝ ꯀꯥꯈꯠꯂꯤꯕ ꯐꯝꯗꯨꯒꯤ ꯑꯁꯣꯝ ꯁꯥꯏꯗ ꯋꯥꯠꯂꯦ ꯍꯥꯏꯇꯥꯥꯔꯗꯤ ꯑꯗꯨꯒꯤꯗꯣ ꯃꯥ ꯑꯁꯣꯝ ꯁꯥꯏꯗꯠꯇ ꯑꯣꯏꯅ ꯊꯥꯔꯅꯤ
ꯀꯩꯕ ꯆꯤꯆꯦꯒꯤꯁꯦ ꯀꯩꯅꯦꯕ ꯃꯥꯅ ꯐꯝꯑꯣꯏꯗꯣꯏꯁꯦ
ꯐꯟ ꯃꯦꯅꯦꯖꯔ ꯀꯩꯅꯣ ꯀꯩꯅꯣꯝ ꯑ ꯅꯪꯅꯗꯤ ꯈꯪꯉꯣꯏꯅꯦ ꯃ꯭ꯨꯇꯋꯦꯜ ꯐꯟ ꯑꯃ ꯂꯩꯑꯕ ꯏꯁꯇꯣꯛꯀꯨꯝꯕꯒꯤ ꯑꯗꯨꯝꯕꯒꯤ ꯃꯦꯅꯦꯖꯔ ꯃꯆꯥ ꯑꯣꯏꯕꯅꯦ ꯒ꯭ꯔꯣꯠꯄꯨꯗꯤ ꯂꯩꯕ ꯑꯗꯣ ꯍꯣꯏ ꯃꯦꯅꯦꯖꯔꯅꯦꯕ ꯑꯗꯣ ꯃꯦꯅꯦꯖꯔ ꯃꯆꯥ ꯑꯣꯏꯕ
ꯑꯣ ꯑꯗꯨꯑꯣꯏꯗꯤ ꯃꯥꯏ ꯃꯈꯥꯗ ꯑꯄ꯭ꯂꯣꯌꯤ ꯀꯩꯀꯥ ꯂꯩꯕ
ꯑꯩꯁꯨ ꯒ꯭ꯌꯥꯟ ꯇꯥꯗꯦ ꯇꯧꯔꯀꯥꯟꯗ ꯈꯪꯅꯤ ꯑꯗꯨ ꯃꯦꯅꯦꯖꯔ ꯃꯆꯥꯅꯦꯕ ꯑꯆꯧꯕꯗꯤ ꯅꯠꯇꯦꯕ ꯑꯩ ꯍꯧꯖꯤꯛ ꯇꯦꯕ꯭ꯂꯦꯠꯁꯦ ꯍꯥꯡꯕ ꯌꯥꯗꯕ ꯀꯩꯅꯣ ꯇꯧꯔꯤꯌꯧ
ꯑꯗꯨ ꯅꯪ ꯅꯨꯃꯤꯠ ꯀꯌꯥꯅꯤ ꯂꯩꯗꯅ ꯅꯪ ꯊꯣꯛꯄꯁꯤꯗ
ꯑꯩ ꯍꯥꯏ ꯉꯝꯗ꯭ꯔꯤꯌꯦ ꯍꯥꯏ ꯉꯝꯗ꯭ꯔꯤꯗꯤ ꯃꯣꯏ ꯌꯦꯡꯒꯅꯤ ꯑꯩ ꯃꯅꯤꯄꯨꯔꯗ ꯏꯃꯥꯟꯅꯕꯤ ꯊꯦꯡꯅꯅꯕ ꯌꯥꯝ ꯂꯩꯌꯦꯕ ꯑꯗꯨꯅ ꯃꯌꯥꯝꯗꯣ ꯎꯅꯕ ꯂꯣꯏꯔꯦ ꯍꯥꯏꯔ ꯀꯥꯟꯗ ꯆꯪꯕ꯭ꯔꯣ ꯀꯩꯅꯣ ꯑꯗꯨꯒ ꯍꯦꯛ ꯌꯥꯔꯕꯨꯗꯤ ꯑꯗꯨꯝ ꯀꯛꯑꯗꯕꯅꯤꯅ ꯀꯌꯥꯝ ꯀꯨꯏꯅꯗꯤ ꯂꯩꯊꯔꯣꯏ ꯑꯩ ꯑꯃꯨꯛ ꯖꯨꯂꯥꯏ ꯂꯣꯏꯔꯝꯗꯥꯏ ꯅꯠꯇ꯭ꯔꯒꯅ ꯑꯒꯁ ꯍꯧꯛꯄꯗꯒꯤ ꯀꯩꯅꯣ ꯍꯥꯏꯔꯛꯑꯅꯤꯕ ꯑꯦꯛꯖꯥ ꯑꯗꯨꯅ ꯀꯨꯏꯅ ꯂꯩꯊꯕ ꯌꯥꯔꯣꯏꯕ ꯑꯗꯨꯒ ꯑꯦꯛꯖꯥꯝꯗꯣ ꯍꯦꯛ ꯂꯣꯏꯕꯒ ꯆꯤꯆꯦꯒꯤ ꯃꯅꯥꯛꯇ ꯑꯃꯨꯛ ꯆꯠꯈ꯭ꯔꯗꯕꯅꯦꯕ ꯑꯩ
ꯆꯤꯆꯦ ꯆꯤꯆꯦ ꯃꯅꯥꯛꯇ ꯆꯪꯒ꯭ꯔꯗꯕꯅꯦ ꯍꯥꯏꯗꯤ
ꯂꯛꯅꯦꯕꯥ
ꯍꯥꯏꯗꯤ ꯀꯩꯗꯧꯕꯅꯣꯕ
ꯑꯗꯨ ꯃꯥꯒ ꯂꯩꯃꯤꯟꯅꯕ ꯑꯦ ꯅꯪꯁꯦ ꯑꯩꯅ ꯉꯥꯡꯉꯤꯁꯦ ꯒ꯭ꯌꯥꯟ ꯇꯗꯦ
ꯅꯠꯇꯦ ꯑꯦꯛꯖꯥꯝ ꯊꯥꯕꯗꯣ ꯈꯛꯇꯪ ꯂꯥꯛꯑꯒ ꯂꯩꯕꯅ ꯆꯤꯆꯦ ꯃꯅꯥꯛꯇ ꯑꯗꯨꯝ ꯂꯩꯕ ꯈꯣꯠꯄ ꯇꯧꯔꯒꯦ ꯍꯥꯏꯔꯕ
ꯍꯣꯏ ꯑꯦꯛꯖꯥꯝ ꯊꯥ ꯂꯥꯛꯄꯗꯅ ꯊꯥ ꯑꯃꯒꯤ ꯄꯤ ꯖꯤ ꯑꯗꯨꯃꯥꯏꯅ ꯂꯧꯔꯒ
ꯑꯣ
ꯍꯥꯏꯕ ꯗꯨꯃꯥꯏ ꯇꯧꯔꯒꯦ ꯗꯨꯝ ꯂꯩꯒꯦ ꯑꯩꯁꯨ ꯑꯗꯨꯒ ꯀꯩꯅꯣ ꯇꯧꯔꯦꯗꯅ ꯑꯗꯨꯃꯥꯏꯅ ꯂꯩꯔꯦ ꯑꯦꯛꯖꯥꯝ ꯊꯥꯕꯗꯣ ꯈꯇꯪ ꯂꯥꯛꯑꯒ ꯑꯃꯨꯛ ꯍꯟꯈꯤꯕ ꯑꯧ ꯆꯤꯆꯦꯒꯤꯗꯣ ꯆꯍꯤ ꯑꯃꯇꯪ ꯑꯣꯏꯕꯅꯤꯅ ꯆꯍꯤ ꯑꯃꯗꯣ ꯂꯣꯏꯕꯒ ꯑꯇꯣꯞꯄ ꯖꯒꯥꯗ ꯇꯥꯔꯁꯨ ꯕꯦꯡꯒ꯭ꯂꯣꯔꯗ ꯕꯦꯡꯒ꯭ꯂꯣꯔ ꯇꯥꯔꯗꯤ ꯐꯒꯗꯕꯅꯦ ꯕꯦꯡꯒ꯭ꯂꯣꯔ ꯅꯠꯇ꯭ꯔ ꯁꯥꯎꯠ ꯑꯦꯔꯤꯌꯥ ꯇꯥꯔꯗꯤ ꯐꯅꯤ ꯑꯩꯒꯤ
ꯆꯤꯆꯦ ꯍꯧꯖꯤꯛ ꯑ ꯗꯦꯜꯂꯤꯗ ꯂꯩꯔꯤꯕ ꯅꯠꯇ꯭ꯔꯣ ꯀꯔꯥꯏꯗ
ꯔꯦꯇꯔ ꯅꯣꯏꯗꯥ
ꯀꯗꯥꯏꯗ ꯂꯩꯕ ꯑꯗꯨꯅ
ꯌꯨ ꯄꯤꯗ
ꯌꯨ ꯄꯤꯗ
ꯎꯝ ꯑꯗꯨꯗ ꯂꯩꯔꯦ ꯑꯗꯨꯒ ꯍꯧꯖꯤꯛꯅ ꯑꯃꯨꯛ ꯂꯛꯅꯨꯡꯗ ꯆꯠꯇꯣꯏꯕ ꯂꯛꯅꯨꯗꯒꯤ ꯃꯈꯥ ꯇꯥꯔꯛꯄꯅ ꯀꯥꯏ ꯇꯥꯗꯅꯣ ꯈꯪꯗꯦ
ꯑꯁ ꯃꯥꯅ ꯗꯦꯜꯂꯤ ꯂꯩꯔꯤꯀꯥꯟꯗ ꯑꯩ ꯀꯩꯅꯣ ꯐꯣꯟꯒ ꯊꯥ ꯑ ꯊꯥꯔꯝꯕ ꯌꯥꯔꯝꯃꯗꯤꯕꯀꯣ
ꯀꯩꯒꯤꯅ ꯍꯥꯏꯖꯦ
ꯃꯥꯏ ꯑꯥꯏ ꯐꯣꯟꯗꯨꯕꯣꯕ
ꯏꯁ ꯂꯛꯅꯧꯗꯩꯁꯤ ꯏꯕꯨꯡꯉꯣ ꯂꯣꯏ ꯊꯥꯕ ꯌꯥꯏ
ꯊꯥꯕ ꯌꯥꯇꯥꯔꯁꯨ ꯀꯩꯅꯣ ꯇꯧꯋꯦ ꯍꯥꯏ ꯑꯗꯨꯗꯤ ꯗꯦꯃꯦꯖ ꯑꯗꯨ ꯑꯣꯏꯕ ꯈꯣꯠꯄꯅ
ꯑꯗꯨꯗꯤ ꯈꯨꯗꯤꯡꯃꯛꯀꯤ ꯆꯞ ꯃꯥꯟꯅꯩ
ꯑꯗꯨ ꯔꯤꯛꯁ ꯔꯤꯛꯁꯇꯣ ꯆꯥꯎꯋꯤꯗꯅ
ꯑꯗꯨꯕ ꯗꯦꯜꯂꯤ ꯂꯩꯔꯗꯤ ꯑ ꯀꯩꯅꯣ ꯀꯅꯥ ꯊꯥꯕꯤꯔꯛꯇꯣꯏꯅꯣꯕ ꯅꯪ ꯅꯥꯛꯇ ꯃꯤꯅ ꯈꯪꯅꯕ ꯂꯩꯕ꯭ꯔꯥꯕꯅ
ꯍꯣꯏ ꯈꯪꯅꯕ ꯂꯩꯕꯒꯤ
ꯎꯝ ꯉꯍꯥꯛꯂꯩꯇ ꯅꯪꯅ ꯅꯪꯒꯤ ꯗꯃꯛꯇ ꯂꯥꯛꯄꯤ ꯇꯥꯕꯅꯤꯅꯦ
ꯂꯥꯛꯄꯤ ꯇꯥꯕ ꯍꯥꯏꯕ ꯅꯠꯇꯦ ꯁꯨꯝ ꯃꯩꯁꯤꯗ ꯊꯣꯛꯂꯛꯇꯣ ꯂꯩꯕ ꯑꯗꯨꯒꯤꯅꯤꯅ
ꯎꯝ ꯏꯆꯦꯅ ꯄꯪꯕꯤ ꯄꯤꯔꯅꯦ ꯃꯥꯏ ꯑꯇꯣꯞꯄ ꯂꯩ ꯂꯩꯅꯕ ꯀꯩꯅꯣ ꯇꯧꯔꯦ ꯄꯩꯁꯥ ꯂꯩꯔꯦ ꯑꯗꯨꯒ ꯂꯩꯔꯅꯤ ꯍꯥꯏꯔ ꯀꯥꯟꯗ ꯅꯉꯣꯟꯗ ꯄꯤꯔꯛꯇꯨꯏꯗꯣ
ꯑꯗꯨꯅꯦ ꯍꯥꯏꯖꯦ ꯑꯗꯨꯁꯨ ꯑꯣ ꯑꯣꯄꯥꯏꯔꯩꯇꯦꯅꯦ ꯑꯗꯨꯝ ꯄꯤꯔꯛꯄꯩꯁꯨ ꯊꯥꯖꯗꯦꯕ
ꯈꯪꯗꯦ ꯑꯈꯣꯏꯆꯦ ꯑꯞꯒ꯭ꯔꯦꯗ ꯇꯧꯗꯣꯏꯗꯤ ꯈꯜꯂꯤꯕꯅꯤꯅ ꯑꯗꯣ ꯌꯦꯡꯉꯣ ꯄꯤꯔꯛꯄ꯭ꯔꯅ ꯑꯩꯗꯤ ꯃꯥꯏ ꯃ ꯃꯥꯏꯗꯨꯗꯤ ꯄꯥꯏꯅꯤꯡꯗ꯭ꯔꯦꯕ ꯍꯥ ꯑꯩ ꯀꯞꯅꯤꯡꯉꯦꯗ ꯑꯩ ꯇꯦꯞꯁꯦ ꯍꯧꯖꯤꯛ ꯍꯥꯡꯕꯕꯨ ꯌꯥꯗ꯭ꯔꯥꯕ ꯀꯝ ꯇꯧꯔꯦ
ꯍꯥꯡꯕ ꯌꯥꯗꯕ ꯍꯦꯡ ꯆꯠꯄꯩ ꯃꯉꯣꯟꯗ ꯇꯣꯏꯔꯕ
ꯍꯦꯡ ꯆꯠꯄ ꯅꯠꯇꯦ ꯗꯤꯁꯄ꯭ꯔꯦ ꯍꯦꯡ ꯆꯠꯄ ꯅꯠꯇꯦ ꯍꯥꯏꯕ ꯗꯤꯁꯄ꯭ꯂꯦꯗꯨꯅꯦ ꯍꯥꯏꯕ ꯍꯦꯡ ꯆꯠ ꯇꯥꯔꯗꯤ ꯃꯥꯏ ꯉ ꯇꯪ ꯂꯩꯔꯒ ꯄꯥꯏ ꯍꯥꯏꯕꯗꯣ ꯗꯤꯁꯄ꯭ꯂꯦꯗꯨꯅꯤ ꯍꯥꯏꯕ ꯇꯧ ꯂꯩꯔ ꯂꯩꯔꯦ ꯍꯥꯏꯕ ꯑꯩ ꯀꯣꯛ ꯌꯥꯝ ꯆꯤꯛꯏꯀꯣ